ꯑꯥ ꯅꯨꯡꯉꯥꯏꯔꯤ
ꯑꯣ ꯅꯪ ꯕꯣꯔꯗꯤꯡ ꯂꯩꯕꯗꯣ ꯅꯨꯡꯉꯥꯏꯕ꯭ꯔꯣ
ꯑꯁ ꯀꯗꯥꯏꯗꯩꯅꯣꯗ ꯁꯣꯝꯗ ꯄꯨꯠꯅ ꯈꯔ ꯇꯝꯅꯔꯛ ꯑꯣꯖꯥꯅ ꯈꯔ ꯐꯨ ꯆꯨꯔꯨꯞ ꯈꯔ ꯐꯥ ꯂꯣꯏꯔꯦ ꯂꯣꯏꯔꯦ
ꯀꯩꯅꯣ ꯇꯨꯏꯁꯟꯒꯨꯝꯕꯗꯤ ꯆꯠꯄ꯭ꯔꯣ
ꯆꯠ ꯆꯠꯂꯤ
ꯑꯣ ꯑꯣ ꯑꯗꯣ ꯍꯟꯗꯛ ꯀꯥꯡ ꯀꯥꯏ ꯀꯥꯏ ꯀꯣꯏꯕ ꯆꯠꯇꯣꯏꯕ
ꯈꯣꯡꯖꯣꯝꯗ
ꯈꯨꯡꯖꯣꯝꯗ ꯈꯠꯇꯔꯣ
ꯎꯝ ꯀꯪꯂꯥꯗ ꯆꯠꯂꯨꯁꯦ
ꯀꯪꯂꯥꯗꯒ
ꯎꯝ
ꯑꯣ ꯆꯥꯛ ꯀꯩ ꯃꯊꯦꯜ ꯆꯥꯔꯒꯦ
ꯑꯥ ꯁꯝꯆ ꯀꯩꯅꯣ ꯉꯁꯥꯏ ꯆꯥꯕꯗꯨ ꯑꯣ ꯌꯦꯟ ꯊꯣꯡꯕ
ꯌꯦꯟ ꯊꯣꯡꯕ
ꯑꯥ ꯍꯣꯔꯦꯟꯁꯨ ꯍꯣꯔꯦꯟꯁꯨ ꯀꯩꯅꯣꯝ ꯆꯥꯖꯤꯗꯅ
ꯌꯥꯏꯌꯦ ꯍꯣꯔꯦꯟ ꯅꯪ ꯍꯧꯖꯤꯛꯀꯥꯟ ꯋꯥꯀꯞꯁꯤꯕꯨ ꯀꯅꯥꯝꯇ ꯂꯩꯔꯤꯒꯦ
ꯑꯩꯈꯣꯏ ꯑꯥꯔꯖꯦꯟꯇꯤꯅꯥ ꯂꯩꯔꯤ
ꯑꯣ ꯑꯔꯖꯦꯟꯇꯤꯅꯥꯀꯣ ꯈꯣꯏꯗꯤ ꯏꯁꯄꯦꯟ ꯂꯦꯃꯤꯟ ꯌꯃꯥꯟꯗ ꯂꯩꯌꯦꯕꯀꯣ ꯑꯗꯣ ꯍꯣꯔꯦꯟ ꯑꯩꯒꯤ ꯃꯦꯁꯅꯦ ꯇꯥꯔꯤꯁꯦ
ꯍꯣꯏ ꯑꯗꯣ ꯍꯣꯏ ꯍꯣꯏ ꯌꯦꯡꯕ ꯂꯥꯛꯀꯦ ꯍꯣꯔꯦꯟ
ꯍꯣꯏ ꯑꯗꯣ ꯀꯩꯅꯣꯝ ꯉꯧꯈꯠꯂꯒ ꯌꯦꯡꯉꯁꯦ
ꯍꯥꯥ
ꯀꯩꯅꯣꯝ ꯉꯧꯔꯒ ꯌꯦꯡꯖꯦꯕ
ꯑꯥ ꯑꯥ ꯌꯦꯡꯖꯦ ꯑꯥ ꯍꯣꯔꯦꯟ ꯀꯩ ꯀꯩ ꯉꯧꯖꯦ ꯍꯥꯏꯅꯣ ꯑꯣꯛꯂ ꯁꯜꯂ ꯀꯩꯅꯣꯝ ꯇꯧꯔꯖꯦꯀꯣ
ꯑꯩꯖꯦ ꯏꯁꯥꯁꯨ ꯀꯌꯥ ꯅꯨꯡꯉꯥꯏꯇꯦ ꯑꯗꯨꯅ ꯌꯦꯟ ꯑꯣꯏꯅ ꯉꯧꯔꯖꯤꯅ ꯃꯊꯪ ꯑꯖꯦꯇꯤꯅꯥꯒꯤꯗꯔ ꯐꯥꯏꯅꯦꯜꯗ ꯇꯧꯔꯖꯦ ꯑꯣꯛ ꯁꯟꯗꯨꯅ
ꯍꯣꯏ ꯍꯣꯏ ꯑꯗꯣ ꯅꯪꯗꯤ ꯇꯨꯏꯁꯟ ꯆꯠꯂꯤꯕꯣ
ꯆꯠꯂꯦ ꯍꯧꯖꯤꯛ ꯄꯨꯡ ꯑꯍꯨꯝ ꯃꯈꯥꯏ ꯂꯝꯗꯤꯡꯗ
ꯄꯨꯡ ꯄꯨꯡ ꯀꯌꯥ ꯑꯋꯥꯏꯗ ꯆꯠꯄ
ꯑꯍꯨꯝ ꯃꯈꯥꯏꯁꯤꯗ ꯆꯠꯇꯣꯏꯅꯦ ꯑꯃꯨꯛ
ꯑꯣ ꯀꯅꯥ ꯀꯅꯥ ꯆꯠꯀꯦ
ꯈꯣꯏ ꯏꯃꯥꯟꯅꯕ ꯑꯅꯤꯒ ꯆꯠꯂꯦ
ꯅꯃꯥꯟꯅꯕꯅꯤ
ꯎꯝ
ꯑꯣ ꯍꯣꯔꯦꯟ ꯃꯆꯥ ꯑꯃ ꯄꯥꯏꯁꯤꯔꯥ
ꯌꯥꯏꯌꯦ
ꯀꯩꯅꯣꯗ ꯄꯥꯏꯖꯦꯕ
ꯑ ꯁꯦꯛꯃꯥꯏꯗ ꯑꯣꯏꯅ ꯇꯧꯔꯨꯁꯤ
ꯁꯦꯛꯃꯥꯏꯗ
ꯑꯥ
ꯑꯟꯗ꯭ꯔꯣ ꯑꯟꯗ꯭ꯔꯣꯒꯤꯅ ꯐꯔꯣꯏꯗ꯭ꯔꯣ
ꯈꯪ ꯈꯪꯗꯦꯗ ꯑꯗꯨꯗꯤ ꯑꯃ ꯍꯦꯛꯇ ꯇꯧꯔꯨꯁꯤꯗ
ꯍꯍꯣꯏ ꯅꯩꯒꯥꯏꯕꯤꯗ ꯍꯣꯏ ꯅꯩꯒꯥꯏꯕꯤꯗ
ꯑꯁꯪꯕ ꯄꯥꯏꯁꯤꯔ
ꯑꯉꯥꯡ ꯄꯤꯡꯅ ꯐꯔꯣꯏꯗ꯭ꯔꯣ
ꯍꯣꯏ ꯐꯅꯤ ꯑꯗꯣ ꯑ ꯌꯥꯏꯅꯦ ꯑꯃ ꯍꯦꯛꯇ ꯌꯥꯏꯅꯦ ꯑꯗꯨꯒꯤꯗꯤ
ꯄꯤꯡꯒ ꯌꯦꯜꯂꯣꯒꯗꯨ ꯑꯣꯏꯅ ꯄꯥꯏꯔꯁꯦ
ꯎꯝ ꯎꯝ
ꯃꯥꯔꯤꯅꯕꯗꯨꯅ ꯀꯩꯅꯣ ꯎꯆꯦꯛꯂꯣ ꯅꯥꯄꯤꯌꯣ ꯀꯔꯤꯌꯣ ꯈꯔ ꯇꯧꯔꯒ ꯂꯣꯏꯔꯦ
ꯎꯝ
ꯍꯧꯖꯤꯛꯀꯥꯟ ꯏꯁꯥꯥꯁꯦ ꯏꯉꯝꯃꯝ ꯉꯝꯗꯕꯁꯤꯗꯀꯣ
ꯎꯝ
ꯑꯣꯛꯀꯨꯝꯕ ꯁꯟꯒꯨꯝꯕꯁ ꯍꯦꯛ ꯆꯥꯅꯤꯡꯉꯛꯄ ꯏꯁꯥ ꯅꯨꯡꯉꯥꯏꯇꯕꯒꯤ
ꯑꯁ ꯈꯪꯗꯦꯕꯣ ꯑꯩꯗꯤ ꯑꯍꯥꯎꯕꯒꯁꯦ ꯄꯥꯛ ꯆꯥꯅꯤꯡꯈ꯭ꯔꯦ ꯍꯟꯗꯛ ꯃꯔꯛꯁꯦ
ꯑ ꯅꯪꯗꯤ ꯆꯥꯃꯟꯗꯅ ꯆꯥꯅꯤꯡꯗ꯭ꯔꯕ
ꯎꯝ ꯇꯥꯅꯤꯡꯗꯔꯦ
ꯍꯣꯏ ꯍꯋꯥꯢ ꯊꯣꯡꯕ ꯑꯗꯨꯝ ꯆꯥꯕꯒꯤ
ꯍꯣꯔꯦꯟ ꯕꯣꯜ ꯌꯦꯡꯕꯗꯨ ꯀꯅꯥ ꯀꯅꯥ ꯌꯦꯡꯖ ꯍꯥꯏꯅꯣ ꯀꯅꯥ ꯀꯅꯥ ꯀꯧꯖ ꯍꯥꯏꯅꯣ
ꯑꯈꯣꯏ ꯏꯁꯀ꯭ꯋꯥꯠꯇꯣ ꯑꯗꯨꯝ ꯌꯦꯡꯉꯖꯦ
ꯍꯣꯏ ꯍꯣꯏ
ꯅ ꯅ ꯀꯩ ꯂꯝꯗꯒ ꯀꯣꯏ ꯆꯠꯅꯤꯡꯒꯦ ꯍꯧꯖꯤꯛꯀꯥꯟꯖꯦ
ꯀꯩꯅꯣ ꯏꯁ ꯈꯪꯗꯦꯗ ꯆꯠꯄꯩꯗꯤ ꯄꯨꯡ ꯆꯠꯇ ꯆꯠꯅꯤꯡꯉꯤ
ꯗꯨꯔꯥ
ꯄꯪ ꯇꯧꯗ ꯇꯧꯅꯤꯡꯉꯤ ꯄꯪ ꯆꯠꯇ ꯆꯠꯅꯤꯡꯉꯤ ꯄꯪꯆꯥꯗ ꯆꯥꯅꯤꯡꯉꯤ ꯈꯪꯗꯦ
ꯀꯩꯅꯣꯝꯗꯤ ꯇꯧꯅꯤꯡꯕꯒꯤ ꯃꯤ ꯃꯌꯥꯝꯗꯤ ꯂꯣꯏ ꯇꯧꯅꯈ꯭ꯔꯦ ꯇꯧꯕꯗꯤ ꯐꯪꯗ꯭ꯔꯤ ꯑꯁ ꯇꯧꯕꯕꯨꯗꯤ ꯇꯧꯔꯛꯈꯤꯅꯤꯗꯗꯣ
ꯍꯣꯏ ꯅ ꯅꯪ ꯉꯁꯥꯏ ꯊꯥꯔꯛꯄꯗꯣ
ꯎ ꯁꯤꯗ ꯑꯩꯈꯣꯏ ꯃꯃꯥꯡꯗ ꯅꯨꯨꯄꯥ ꯑꯃ ꯂꯩ ꯂꯦꯝꯗꯕ ꯈꯔ ꯂꯦꯝꯗꯕ ꯍꯥꯏꯇꯥꯔꯦ ꯆꯥꯅꯨꯄꯥ ꯑꯅꯤ ꯄꯣꯛꯁꯜꯂꯒꯅꯦ ꯋꯥꯖꯥꯎ ꯉꯥꯡꯕ
ꯑꯣ ꯑꯩ ꯃꯥꯡꯗꯁꯨ ꯂꯩ ꯑꯗꯨ ꯅꯨꯄꯥꯗꯣ
ꯅꯨꯄꯥ ꯑꯅꯤ ꯂꯩꯔꯦꯅꯀꯣ ꯋꯥꯖꯥꯎ ꯉꯥꯡꯕ ꯑꯃ ꯇꯧꯔꯤ
ꯎꯝ
ꯎꯝ
ꯒꯦꯝ ꯁꯥꯅꯤ ꯆꯪꯉꯛꯎꯗꯅ
ꯆꯪꯉꯛꯀꯦ
ꯀꯩ ꯒꯦꯝ ꯁꯥꯥꯟꯁꯤꯒꯦ ꯄꯞꯖꯤ ꯁꯥꯥꯟꯁꯤꯔꯥ ꯃꯣꯕꯥꯏꯅ ꯂꯤꯖꯦꯟ ꯁꯥꯥꯟꯁꯤꯔꯥ
ꯎꯝ ꯀꯩꯅꯣꯗꯣ ꯑꯣꯢ ꯁꯥꯟꯁꯤ ꯄꯞꯖꯤ ꯑꯣꯢ ꯁꯥꯟꯁꯤ
ꯍꯣ ꯍꯣꯏ
ꯕꯣꯟꯒ ꯁꯥꯟꯗ꯭ꯔꯕꯣ
ꯕꯣꯟ ꯃꯔꯛ ꯃꯔꯛꯇ ꯁꯥꯟꯅꯩ ꯌꯥꯝ ꯄꯥꯛ ꯁꯥꯟꯅꯗꯦ ꯅꯪꯗꯤ ꯁꯥꯟꯅꯗ꯭ꯔꯣ
ꯁꯥꯟꯅꯩ ꯑꯈꯣꯢꯘꯤ ꯕꯣꯜ ꯂꯦꯞꯄ ꯌꯥꯗꯦ
ꯑ ꯑꯩ ꯊꯂꯛꯑꯒꯦ ꯅꯪ ꯃꯤ ꯀꯩꯀꯥ ꯁꯍꯥꯖꯤꯠ ꯍꯣꯏ ꯍꯧꯔꯨꯖꯤꯔꯣ
ꯃꯣꯏ ꯂꯥꯛꯀꯅꯤꯌꯦ ꯃꯣꯏ ꯆꯨꯢꯁꯟ ꯆꯠꯄꯩ ꯑꯣꯏꯅ ꯂꯥꯛꯑꯅꯤ
ꯑꯣ ꯄꯨꯡ ꯀꯌꯥ ꯇꯥꯔꯑꯦ ꯍꯧꯖꯤꯛꯄꯣ ꯄꯨꯡ ꯄꯨꯡ ꯑꯍꯨꯝ ꯃꯈꯥꯏ ꯇꯥꯁꯜꯂꯛꯑꯦ ꯂꯥꯛꯑꯅꯤ ꯂꯥꯛꯑꯅꯤ ꯃꯣꯏ
ꯑꯍꯨꯝ ꯃꯈꯥꯢꯗꯅꯦ ꯇꯨꯢꯁꯟ ꯆꯠ ꯇꯣꯢꯁꯦ ꯇꯥꯕ꯭ꯔꯣ
ꯑ ꯇꯥꯏꯌꯦ
ꯅꯅꯥꯥꯛꯇ ꯋꯥꯖꯥꯥꯥꯎ ꯉꯥꯡ
ꯑꯥ ꯂꯩ
ꯃꯆꯥ ꯄꯥ ꯑꯅꯤ ꯄꯣꯛꯑ ꯃꯥꯅ ꯀꯥꯛꯢꯗꯣ ꯀꯩꯅꯣꯕ
ꯈꯪꯗꯦ ꯈꯪꯗꯦ ꯑꯩꯖꯨ ꯋꯥꯔꯤ ꯁꯥꯟꯁꯦ ꯑꯝꯇ
ꯅꯪꯒ ꯋꯥꯔꯤ ꯁꯥꯟꯅ ꯂꯣꯏꯔꯒ ꯃꯥꯒ ꯁꯥꯟꯗ ꯌꯥꯔꯔꯣꯏ
ꯑꯥ ꯑ ꯍꯟꯗꯛꯀꯤ ꯍꯟꯗꯛꯀꯤ ꯀꯩꯅꯣꯖꯤꯗꯤ ꯃꯤꯗ ꯅꯪꯅ ꯍꯟꯗꯛꯀꯤ ꯋꯥꯔꯜ ꯀꯞꯁꯤꯗ ꯈ꯭ꯋꯥꯏꯗꯩ ꯄꯥꯝꯕ ꯃꯤ ꯑꯃ ꯍꯥꯏꯔꯛꯎꯅꯦ
ꯍꯣꯢ ꯑꯩ ꯏꯁꯄꯦꯟꯒ ꯅꯦꯃꯥꯔ ꯌꯥꯃꯥꯜꯗ ꯑꯗꯨꯝ ꯂꯩꯌꯦ
ꯑꯣ ꯃꯊꯪꯗꯅ ꯃꯦꯁꯤꯔꯥ
ꯃꯊꯪꯗꯗꯣ ꯃꯦꯁꯤ ꯅꯠꯇꯦꯗ ꯍꯥꯏꯗꯤ ꯂꯧꯁ ꯁꯄꯦꯟ ꯂꯩꯍꯧꯔꯕꯣ ꯉꯁꯤ ꯑꯗꯣ ꯑꯔꯖꯦꯟꯇꯤꯅꯥꯅ ꯂꯧꯕꯕꯨꯗꯤ ꯌꯥꯏ ꯋꯥꯔꯜ ꯀꯞꯁꯦ ꯆꯥꯟꯁ ꯋꯥꯡꯉꯤ
ꯑꯩꯈꯣꯏꯗꯤ ꯏꯁꯄꯦꯟ ꯑꯥꯔꯖꯦꯟꯇꯤꯅꯥꯅ ꯑꯃꯅ ꯂꯧꯔꯗꯤ ꯌꯥꯔꯦꯗ ꯀꯣ
ꯌꯥꯔꯦ ꯑꯩꯈꯣꯏꯗꯤ ꯌꯥꯔꯦ
ꯄꯟꯖꯔꯦꯕ ꯎꯝ ꯍꯣꯔꯦꯟ ꯃꯤ ꯄꯨ ꯆꯠꯂꯨꯁꯤꯔꯣ
ꯍꯥꯥ
ꯍꯣꯔꯦꯟ ꯃꯤ ꯐꯨꯕ ꯆꯠꯂꯨꯁꯤꯔꯣ
ꯌꯥꯏ
ꯑꯩꯈꯣꯏ ꯕꯣꯔꯗꯤꯡꯗ
ꯂꯣꯀꯦꯁꯟ ꯊꯥꯔꯛꯑꯣ ꯂꯥꯛꯑꯒꯦ
ꯂꯥꯛꯑꯣ
ꯇꯨꯏꯁꯟ ꯇꯨꯏꯁꯟ ꯇꯥꯏꯃꯤꯡꯁꯨ ꯅꯛꯁꯤꯜꯂꯛꯑꯦ
ꯇꯥꯏꯃꯤꯡ ꯌꯧꯁꯜꯂꯛꯑꯦ ꯉꯥꯛꯇꯪ ꯄꯥꯏꯒꯣ
ꯀꯩꯗꯧꯔꯒꯦ
ꯎꯝ ꯁꯨꯏ ꯍꯟꯗꯛ ꯀꯥꯂꯦꯟꯁꯦ ꯄꯪꯁꯥꯗ ꯁꯥꯏ ꯑꯗꯨꯅ ꯁꯥꯥꯕꯅꯤꯅ ꯅꯣꯡꯃ ꯋꯥꯇꯔ ꯄꯥꯔꯛꯀꯨꯝꯕꯗ ꯆꯧꯖꯤꯔꯣ
ꯌꯥꯏꯌꯂ ꯗ꯭ꯔꯤꯡꯒꯨꯝꯕ ꯑꯃ ꯄꯥꯏꯔꯒ
ꯑꯥ
ꯀꯔꯝꯕ ꯋꯥꯇꯔ ꯄꯥꯔꯛ ꯆꯠꯁꯤꯒꯦ
ꯀꯥꯟꯇꯥ ꯑꯥ
ꯏꯁꯩ ꯑꯃ ꯍꯧꯖꯤꯛꯀꯥꯟ ꯎꯝ ꯀꯩꯅꯣ ꯏꯁꯩ ꯑꯃ ꯁꯛꯁꯤ ꯅ ꯁꯥꯏ ꯁꯥꯕꯅꯤꯅ ꯏꯁꯩ ꯑꯃ ꯁꯛꯑꯒ ꯇꯥꯊꯣꯛꯃꯤꯟꯅꯁꯤ ꯏꯁꯩ ꯑꯃ ꯁꯛꯇꯣꯔꯛꯑꯣ
ꯍꯣꯏ ꯑꯁ ꯀꯗꯥꯏꯗꯩꯅꯣꯗ ꯑꯩ ꯏꯁꯩ ꯍꯩꯇꯦ ꯅꯪ ꯑꯣꯏꯅ ꯁꯛꯂꯛꯑꯣ
ꯋꯥꯔꯜꯀꯞꯀ ꯃꯔꯤ ꯂꯩꯅꯕ ꯏꯁꯩ ꯑꯃ ꯥꯁꯛꯂꯛꯑꯒꯦꯀꯣ
ꯑꯥ
ꯇꯤꯚꯤꯗꯣ ꯊꯥꯔꯣ ꯂꯥꯛꯂꯕ꯭ꯔ ꯌꯦꯡꯉꯣ ꯑꯩꯈꯣꯏꯅ ꯑꯄꯥꯥꯝꯕ ꯄ꯭ꯂꯦꯌꯔ ꯌꯥꯎꯔꯕ ꯌꯦꯡꯉꯣ ꯋꯥ ꯉꯥꯡꯅꯕ ꯍꯧ ꯔꯣ ꯑꯋꯥꯏ ꯑꯈꯨꯝꯈ ꯇꯧꯅꯔꯣ ꯌꯥꯕ꯭ꯔꯣ
ꯌꯥꯏ ꯌꯥꯏ ꯌꯥꯏ ꯌꯥꯝ ꯊꯤꯅꯤ ꯌꯥꯏ ꯌꯥꯝ ꯊꯤꯅ ꯌꯥꯏ
ꯑꯥꯔꯖꯦꯟꯇꯤꯅꯥꯒꯤꯗꯨꯗꯤ ꯈꯪꯗ꯭ꯔꯣ
ꯈꯪꯉꯦ ꯈꯪꯉꯦ
ꯑꯗꯨ ꯑꯝꯇꯥ ꯁꯛꯂꯛꯎꯗꯅꯥ
ꯑꯔꯖꯦꯟꯇꯤꯅꯥ ꯄꯣꯕ ꯉꯥꯏꯕꯗ ꯀꯨꯏꯔꯦꯗꯣ ꯅꯠꯇ꯭ꯔꯣ
ꯑꯥ
ꯅ ꯑꯩꯗꯤ ꯍꯩꯇꯦ ꯅꯪ ꯁꯛꯂꯛꯑꯣ ꯑꯩ ꯀꯥꯎꯊꯣꯛꯈ꯭ꯔꯦ ꯃꯣꯏ ꯁꯨꯔꯗꯣ
ꯑꯩꯁꯨ ꯁꯨꯔꯗꯣ ꯀꯥꯎꯊꯣꯛꯈ꯭ꯔꯦꯅꯦ ꯅꯩꯕꯅꯦ ꯍꯧꯖꯤꯛꯀꯥꯟꯖꯦ
ꯃꯣꯏ ꯃꯦꯁꯤ ꯃꯣꯏ ꯃꯦꯁꯤꯅ ꯃꯤꯉꯣꯟꯗ ꯃꯇꯦꯡ ꯄꯥꯡꯉꯤꯌꯦ ꯃꯥꯅ ꯄꯥꯡꯏ ꯃꯌꯥꯝꯗꯨꯗꯤ ꯃꯣꯏ ꯑꯝꯇ ꯎꯕꯤꯔꯣꯏꯕꯀꯣ
ꯎꯔꯣ ꯃꯣꯏꯗꯤ ꯀꯩꯅꯣꯖꯦ ꯌꯨꯇꯌꯨꯞꯕ ꯀꯨꯝꯕ ꯂꯥꯏꯚ ꯀꯨꯝꯁꯦ ꯀꯌꯥ ꯍꯩꯅꯗꯕ ꯔꯣꯅꯥꯜꯗꯣꯒꯨꯝꯕ ꯅꯠꯇꯦꯕ
ꯎꯝ
ꯑꯗꯩ ꯃꯣꯏꯅ ꯐꯤꯐꯥ ꯄꯩꯁꯥ ꯅꯝꯃꯦꯌꯦ ꯊꯣꯛꯇ꯭ꯔꯁꯨ ꯌꯥꯔꯦ ꯋꯥꯔꯜꯀꯞꯇꯣ ꯑꯗꯨꯗꯤ ꯄꯩꯁꯥ ꯅꯝꯕꯅꯤꯅ ꯃꯦꯠꯁ ꯁꯥꯟꯅꯕꯤꯗ ꯑꯗꯨꯝ ꯂꯧꯔꯖꯨ ꯌꯥꯔꯦ
ꯌꯥꯔꯦ
ꯑꯗꯨꯅꯤ ꯅꯝꯗꯕꯩꯅꯦꯕꯗꯣ ꯃꯣꯏ ꯑꯣꯞ ꯁꯥꯏꯠ ꯄꯤꯗꯕꯗꯨꯅ ꯀꯩ ꯍꯥꯏ ꯇꯥꯔꯦ ꯑꯗꯨꯗꯤ ꯑꯗꯨ ꯈꯪꯗꯦꯕ ꯃꯣꯏ ꯋꯥ ꯉꯥꯡꯕꯖꯦ
ꯍꯣꯏ
ꯃꯤꯁꯤꯒꯤ ꯃꯤꯁꯤꯒꯤ ꯃꯦꯠꯁ ꯈꯨꯗꯤꯡꯒꯤ ꯌꯥ ꯀꯥꯊꯣꯛꯑ ꯂꯩ ꯍꯥꯏꯕ
ꯌꯥꯔꯦ ꯃꯣꯏ ꯃꯣꯏ ꯏꯀꯥꯏ ꯈꯪꯃꯟꯗꯕꯩ ꯆꯥꯡꯖꯦ ꯃꯦꯁꯤꯖꯦ ꯀꯩꯗ ꯁꯤ ꯁꯤꯊꯥꯕ ꯌꯥꯒꯦꯅꯥ ꯌꯦꯡꯗꯣꯏꯗꯥ ꯍꯣꯠꯅꯥ ꯂꯩꯇ꯭ꯔꯣ
ꯎꯝ ꯑꯗꯨꯅꯦ ꯃꯤꯁꯤꯒꯤ ꯃꯦꯠꯆ ꯈꯨꯗꯤꯡꯒꯤ ꯄꯣꯔꯇꯨꯒꯟ ꯐꯦꯟꯈꯩꯅ ꯌꯥ ꯀꯥꯊꯣꯛꯑ ꯂꯩ ꯍꯥꯢꯕ
ꯑꯗꯨꯅꯦ ꯍꯥꯏꯁꯦ ꯀꯔꯤ ꯁꯤꯗꯕ ꯌꯥꯏ ꯁꯤ ꯇꯧꯕ ꯌꯥꯔꯦ ꯑꯗꯨ ꯇꯧꯕ ꯌꯥꯔꯦ ꯃꯣꯏ ꯈꯔꯥ ꯈꯤꯇꯪ ꯍꯦꯛ ꯇꯧꯔꯨꯔꯕ ꯄꯩꯁꯥ ꯅꯝꯃꯦ ꯍꯥꯏꯔꯛꯑꯅꯤ
ꯃꯣꯏ ꯂꯩꯍꯧꯔꯤꯗꯣ ꯈꯪꯗꯦ ꯃꯣꯏ ꯂꯩꯍꯧꯔꯤꯗꯣ ꯃꯣꯏ ꯂꯩꯍꯧꯔꯦ ꯍꯥꯏꯔꯨꯔꯒꯅꯅꯦ ꯑꯁ
ꯎꯝ
ꯀꯩ ꯍꯥꯏꯔꯛꯀꯅꯤ ꯃꯣꯏꯒꯤ ꯏꯁ ꯄꯥꯥꯁ ꯄꯤꯕꯤꯗꯦꯒ ꯅꯣꯏꯗꯧꯅ ꯁꯥꯟꯗꯣꯛ ꯁꯨꯛꯄꯨꯗꯤ ꯂꯩꯍꯧꯕꯅ ꯐꯩꯌꯦꯒ ꯀꯩꯅꯣ ꯈꯪꯗꯦ ꯍꯩꯇ꯭ꯔꯗꯤ ꯀꯃꯥꯏ ꯄꯥꯁ ꯄꯤꯗꯣꯏꯅꯣ
ꯗꯨꯅꯦ ꯍꯥꯏꯁꯦ꯫
ꯃꯣꯏ ꯔꯣꯅꯥꯜꯗꯣꯒꯤꯕꯨ ꯃꯣꯏ ꯇꯤꯝꯅ ꯑꯗꯨꯝ ꯄꯨꯁꯟꯕꯤꯔꯛꯄ ꯃꯥ ꯁꯨꯛꯆꯟ ꯆꯟꯗꯕ
ꯃꯥꯅꯦ
ꯑꯗꯩꯗꯤ ꯃꯣꯏ ꯇꯤꯝ ꯆꯜꯂꯒ ꯁꯥꯎꯗꯧꯕ ꯃꯥꯗꯤ ꯑꯗꯨꯒ ꯆꯨꯏꯠ ꯆꯨꯏꯠ ꯍꯥꯏꯕ
ꯆꯤ ꯆꯨꯢꯠ ꯍꯥꯏꯕ ꯃꯥꯒꯤꯗꯤ
ꯆꯨꯨꯢꯠ ꯆꯨꯏꯠ ꯍꯥꯢꯔ ꯂꯣꯏꯖꯔꯦ꯫
ꯆꯨꯢꯠ ꯆꯨꯢꯠꯅ ꯌꯥꯏ ꯐꯔꯦꯅꯀꯣ꯫
ꯎꯝ ꯆꯨꯢꯠ ꯆꯨꯢꯠ ꯂꯣꯏꯔꯦ꯫
ꯔꯥꯎꯟꯗꯣ ꯍꯩꯌꯦ ꯔꯥꯎꯟꯗꯣ ꯍꯩꯌꯦ ꯍꯟꯗꯛ ꯋꯥꯔꯜ ꯀꯞꯇ ꯈꯪꯉꯕꯅꯤꯗ ꯆꯞ ꯆꯥꯅ꯫
ꯈꯪꯉꯦꯅ ꯀꯗꯥꯏꯗꯩꯅꯣ ꯆꯦꯟꯖꯨ ꯆꯦꯟꯗꯦ ꯃꯥꯗꯤ꯫
ꯄꯨꯝꯅꯃꯛꯅ ꯂꯣꯏꯅ ꯈꯪꯉꯕꯅꯦꯕ
ꯍꯥ ꯀꯩ ꯍꯥꯏꯅꯣ ꯫
ꯑꯅꯝꯕꯅ ꯃꯤ ꯂꯣꯏꯅ ꯈꯪꯅꯔꯦ ꯍꯥꯏꯕ ꯃꯥ ꯍꯩ ꯍꯩꯇꯦꯁꯦ꯫ ꯑꯗꯣ ꯊꯝꯅꯕ ꯇꯧꯔꯒꯦ ꯍꯣꯔꯦꯟ꯫ ꯂꯥꯛꯑꫭ ꯋꯥꯜ ꯀꯞ ꯌꯦꯡꯕꯗꯣ ꯉꯟꯅ ꯍꯦꯛ
ꯍꯣꯢ
ꯍꫭ ꯍꯣꯏ ꯗꯨꯃꯥꯏ ꯇꯧꯔꯁꯤ꯫
ꯊꯥꯕꯤ ꯃꯤꯅꯤꯠ ꯀꯌꯥ
ꯇꯔꯥ ꯃꯤꯅꯤꯠ ꯐꯣꯔꯇꯤꯅꯥꯏꯟ꯫
ꯄꯥꯁꯋꯥꯔꯗ ꯈꯪꯗꯦ ꯊꯝꯗꯣꯏꯁꯦ ꯀꯃꯥꯏꯅꯅꯣ ꯫ ꯁꯤꯒꯤ ꯄꯥꯁꯋꯥꯔꯗ ꯁꯦ ꯀꯩꯅꯣ꯫
ꯇꯤꯕꯤꯗꯣ ꯊꯥꯔꯣ ꯂꯥꯛꯄꯔ ꯌꯦꯡꯉꫭ꯫